ꯇꯥꯕ꯭ꯔꯣ
ꯍꯂꯣ
ꯀꯦꯗꯧꯔꯤꯅꯣ
ꯑꯩꯁꯦ ꯂꯦꯞꯀꯦ ꯇꯧꯔꯒ ꯐꯝꯃꯤ ꯍꯧꯖꯤꯛ
ꯑꯥ
ꯑꯩꯁꯦ ꯂꯦꯞꯀꯦ ꯇꯧꯔꯒ ꯐꯝꯃꯤꯕ ꯍꯧꯖꯤꯛ
ꯀꯩꯒꯤ ꯐꯝꯃꯤꯅꯣ
ꯑꯥꯏꯗꯤ ꯀꯩꯝ ꯇꯧ ꯀꯥꯏꯗꯤ ꯍꯥꯏꯗꯤꯀꯣ
ꯀꯩꯗꯧꯔꯕ
ꯀꯩ ꯍꯥꯏꯕ ꯇꯥꯏꯌꯦ
ꯂꯦꯞꯅꯤꯡꯗꯕꯒꯤ ꯑꯃꯨꯛ ꯐꯝꯃꯤꯔꯣ
ꯍꯥꯥ
ꯂꯦꯞꯅꯤꯡꯗꯕꯒꯤ ꯑꯃꯨꯛ ꯐꯝꯃꯤꯔꯕ
ꯑꯥꯎ ꯑꯃꯨꯛ ꯍꯧꯒꯠꯂꯒꯦ ꯑꯗꯨꯗꯤ
ꯐꯝꯃꯣꯗ ꯐꯝꯃꯣꯗ ꯐꯝꯃꯣ ꯐꯝꯃꯣ
ꯑꯣꯀꯦ ꯐꯝꯔꯒꯦ ꯑꯗꯨꯗꯤ ꯐꯝꯃꯦ ꯑꯃꯨꯛ
ꯀꯩꯗꯧꯔꯝꯃꯤꯅꯣ ꯍꯥꯏ
ꯍꯧꯖꯤꯛꯇꯤ ꯍꯧꯖꯤꯛꯇꯤ ꯐꯝꯔꯤꯌꯦ ꯅꯪ
ꯑꯁ ꯐꯝ ꯐꯝꯕꯕꯨ ꯀꯗꯥꯏꯗ ꯐꯝꯕꯅꯣ ꯃꯄꯥꯟꯗꯔꯣ ꯇꯣꯏꯂꯦꯠ ꯇꯔꯣ
ꯅꯠꯇꯦꯌꯦ ꯊꯤ ꯔꯨꯝ ꯔꯨꯝ ꯃꯌꯥꯏꯗ ꯍꯥꯏꯕ ꯇꯥꯔꯦ
ꯑꯁ ꯀꯃꯥꯟ ꯔꯨꯝꯗ
ꯑꯥꯎ ꯑꯪ ꯀꯃꯟ ꯔꯨꯝ ꯀꯃꯟ ꯔꯨꯝꯗ ꯅꯠꯇꯦ
ꯅꯊꯟꯗ ꯀꯥꯏꯗ ꯐꯝꯃꯤꯕ ꯅꯪꯗꯤ ꯇꯨꯃꯤꯟꯅ ꯂꯣꯠꯂꯒ
ꯅꯠꯇꯦ ꯑꯈꯣꯏ ꯑꯩꯒꯤ ꯀꯥꯗ
ꯑꯣ ꯑꯗꯨꯗꯤ ꯐꯃꯨꯡꯗ ꯍꯤꯞꯄꯨ ꯌꯥꯗ꯭ꯔꯣ ꯋꯥꯗ꯭ꯔꯣ ꯐꯝꯃꯤꯗꯣ
ꯍꯤꯞ ꯉꯥꯏꯍꯥꯛ ꯂꯩꯗꯤ ꯍꯤꯞꯇꯣꯏꯅꯦ ꯉꯜꯂꯤꯅꯦ ꯍꯤꯞꯔꯗꯤ ꯍꯧꯒꯠꯅꯤꯗꫭꯏꯅꯤ
ꯍ ꯍꯣ ꯐꯔꯦꯅꯦ ꯐꯔꯦꯅꯦ ꯀꯩ ꯃꯊꯦꯜ ꯆꯥꯔꯒꯦ
ꯏꯟꯖꯥꯡ ꯅꯨꯡꯇꯤꯒꯤ ꯑꯍꯥꯎꯕ ꯆꯥꯕꯅꯤꯅ ꯉꯁꯤꯗꯤ ꯀꯥꯡꯁꫭꯏ ꯅꯪꯗꯤ
ꯑꯁ ꯋꯥꯔꯤꯗꯤꯀꫭ ꯑꯩꯗꯤ ꯑꯩꯁꯨ ꯉꯁꯤꯗꯤ ꯑꯍꯥꯎꯕ ꯆꯥꯏꯉꫭ
ꯑꫭ ꯀꯩ ꯃꯇꯣꯜꯅꯣ ꯀꯩ ꯏꯟꯖꯥꯥꯡ
ꯄꯣꯛ
ꯑꯣ ꯍꯥꯎꯋꯤꯀꯣ ꯃꯤꯗꯤ
ꯎꯝ ꯆꯤꯡꯒꯤ ꯆꯤꯡꯒꯤ ꯑꯣꯛ ꯑꯣꯛ ꯄꯨꯔꯛ ꯄꯥ ꯑꯗꯨꯒꯤ
ꯑꯦ ꯍꯥꯎꯅꯤꯅꯦ ꯇꯤ ꯑꯩꯗꯤ ꯂꯝ ꯑꯣꯛꯂꯣ ꯂꯝꯒꯤ ꯑꯣꯛ ꯍꯥꯏꯗꯤ ꯂꯩꯗꯅ
ꯍꯣꯏ ꯍꯣꯏ ꯑꯗꯨꯒꯨꯝꯕꯗꯣ
ꯑꯣꯏꯁ ꯅꯪ ꯗꯥꯎ ꯐꯩꯀꯣ ꯑꯩꯉꯣꯟꯗ ꯀꯧ ꯑꯩꯉꯣꯟꯗ ꯀꯧꯔꯗꯤ ꯐꯗꯣꯏꯕ
ꯑꯁ ꯅꯪꯗꯤ ꯍꯧꯖꯤꯛ ꯍꯧꯖꯤꯛꯇ ꯐꯥꯎꯅꯕꯅꯤꯅ ꯈꯪꯗ꯭ꯔꯦꯅꯦ ꯎꯄꯥꯏ ꯂꯩꯇ꯭ꯔꯦꯅꯦ ꯂꯣꯏ ꯆꯥ ꯊꯣꯛꯈ꯭ꯔꯦꯅꯦ ꯃꯊꯪꯗ ꯃꯊꯪꯗ ꯁꯣꯏꯗꯕꯤ ꯍꯥꯏꯔꯛꯑꯒꯦ
ꯑꯠꯁꯥ ꯒꯨꯠꯁ ꯅꯪꯁꯦ ꯌꯥꯝ ꯂꯤꯡꯉꯤꯒꫭ ꯃꯇꯩꯂꫭꯟ
ꯂꯤꯡꯉꯦꯗ
ꯍꯩꯗꯕꯩꯗꯕꯩ ꯀꯔꯤ ꯉꯥꯡꯗꯣꯏꯅꯣꯁꯨ ꯀꯪꯗꯦ ꯒꯥꯌꯟ ꯃꯦꯟ
ꯑꯁ ꯁꯥꯏ ꯅꯪ ꯇꯝꯄꯥꯛꯗ ꯄꯨꯨꯡ ꯄꯨꯨꯡ ꯀꯌꯥꯌꯦ ꯆꯍꯤ ꯀꯌꯥ ꯂꯩꯔꯒꯦ
ꯆꯍꯤ ꯃꯉꯥ ꯔ ꯈꯔꯕꯉꯥꯏꯔꯤ
ꯑꯗꯨꯗ ꯑꯣꯏꯏꯅꯦꯕ ꯅꯪ ꯁꯨꯃꯇ ꯍꯅꯦ
ꯑꯁ ꯆꯞ ꯃꯥꯟꯅꯩꯗ ꯅꯪꯁꯨ
ꯎꯝ ꯑꯩ ꯀꯣꯜ ꯇꯧꯔꯣ ꯅꯪꯅ ꯍꯦꯜꯂꯦ ꯑꯩ ꯃꯤ ꯑꯃ ꯑꯅꯤ ꯑꯍꯨꯝ ꯇꯧꯔꯛꯑꯦ ꯇꯧꯔꯦ ꯃ ꯃꯉꯥ ꯇꯔꯨꯛ ꯍꯦꯂꯤ ꯇꯧꯔꯛꯄ ꯅꯪꯅ ꯐꯥꯁ ꯇꯥꯏ ꯃꯤꯇꯩꯩꯂꫭꯟꯅꯤ
ꯇꯥꯔꯝꯃꯣꯏꯗ ꯃꯥꯟꯅꯔꯝꯅꯤꯗ ꯑꯩꯁꯨ ꯀꯌꯥ ꯍꯩꯇꯦꯗ ꯄꯉꯥꯡ ꯉꯥꯡꯏꯅꯤ
ꯄꯪꯉꯥꯡ ꯉꯥꯡꯕꯗꯨꯅꯦ ꯍꯩꯔꯤꯁꯦ
ꯃꯥꯟꯅꯕ ꯉꯥꯡꯉꯤꯅꯤ
ꯎꯝ ꯃꯥꯟꯕꯗ ꯑꯗꯨꯝ ꯆꯨꯝꯕꯅꯤ
ꯅꯪꯗꯤ ꯀꯌꯥ ꯂꯩꯇꯕ꯭ꯔꯣ ꯗꯝꯄꯥꯛꯇ
ꯅꯪ ꯈꯪꯉꯕꯅꯤꯅ ꯑꯩꯒꯤ ꯃꯩꯇꯩꯂꯣꯟꯅ ꯀꯌꯥ ꯂꯩꯇꯕ ꯃꯥꯟꯒꯦ ꯂꯩꯔꯝ
ꯑꯗꯨ ꯑꯣꯏꯔꯁꯨ ꯂꯩꯕ ꯃꯤꯁꯨ ꯂꯩꯕ ꯃꯤꯁꯨ ꯍꯩꯇꯕ ꯌꯥꯎꯋꯦ ꯑꯗꯨꯏꯅꯦ
ꯑꯗꯨ ꯑꯩꯗꯤ ꯇꯝꯄꯥꯛ ꯇꯝꯄꯥꯛ ꯃꯅꯥꯛꯇꯨ ꯂꯩꯌꯦ ꯍꯥꯏꯗꯤ ꯂꯩ ꯇꯝꯄꯥꯛꯁꯨ ꯆꯠꯄ ꯌꯥꯕꯁꯤꯡ ꯆꯠꯄꯒꯤ ꯃꯌꯥꯏꯗ
ꯐꯔꯛꯇ ꯂꯩꯔꯕ
ꯑꯥꯎ ꯀꯣꯀꯤ ꯃꯅꯥꯛꯇ
ꯕꯦꯔꯥꯅꯤꯅꯦ ꯌꯥꯝ ꯔꯤꯛ꯭ꯁꯀꯤ ꯑꯣꯏꯅꯦ ꯑꯗꯨꯗꯤ
ꯅꯪ ꯇꯝꯄꯥꯛ ꯂꯩꯈꯤꯔꯣ ꯍꯟꯗꯛ
ꯍꯣꯏ ꯍꯧꯖꯤꯛ ꯀꯥꯟꯗꯤ ꯂꯩꯔꯤ
ꯀꯩ ꯀꯩ ꯍꯣꯠꯅꯔꯤꯒꯦ
ꯎ ꯍꯧꯖꯤꯛꯀꯥꯟꯗꯤ ꯀꯩꯝ ꯇꯧꯗꯦꯗ ꯂꯥꯟ ꯃꯇꯝ ꯑꯣꯏꯕꯒꯤ ꯁꯨꯇꯤ ꯂꯣꯏ ꯊꯥꯗꯣꯛꯄꯒꯤ
ꯑꯗꯨ ꯀꯩ ꯇꯧꯔꯤꯒꯦ ꯑꯗꯨꯗꯤ ꯀꯩ ꯇ꯭ꯔꯦꯅꯤꯡ ꯀꯩ ꯀꯣꯆꯤꯡ ꯂꯧꯔꯤꯒꯦ ꯑꯗꯨꯗꯤ
ꯑꯁ ꯅꯨꯄꯥ ꯐꯕꯒꯤ ꯇ꯭ꯔꯦꯅꯤꯡ ꯆꯜꯂꯤꯌꯦ
ꯍꯥꯥ
ꯅꯨꯄꯥ ꯐꯥꯕꯒꯤ ꯇ꯭ꯔꯦꯅꯤꯡ ꯑꯃ ꯆꯠꯄ
ꯒꯔꯤ ꯒ ꯑꯦ ꯒꯥꯔꯤ ꯑꯩ ꯄꯨꯊꯣꯛꯄꯤꯒꯦ ꯑꯦ
ꯂꯩꯕ꯭ꯔꯣ
ꯑꯩꯁꯨ ꯌꯧꯒꯦ
ꯌꯥꯎ ꯌꯥꯎꯋ ꯌꯥꯎꯋ ꯅꯨꯄꯤ ꯐꯥꯕꯒꯤ ꯆꯠꯅꯤꯡꯕ꯭ꯔꯣ ꯅꯪꯁꯨ
ꯑꯩ ꯒꯥꯔꯤ ꯄꯨꯊꯣꯛꯔꯒꯦ ꯌꯥꯏꯅ ꯌꯥꯎꯔꯒꯦ
ꯌꯥꯏ ꯌꯥꯏ
ꯎꯝ
ꯌꯥ ꯌꯥꯏ ꯑꯩꯒꯤꯗꯤ
ꯄꯨꯡ ꯀꯌꯥꯗ ꯊꯦꯡꯅꯁꯦ ꯍꯥꯏ ꯑꯩꯅ ꯑꯗꯨꯗꯤ
ꯑꯁ ꯈꯪꯗꯦꯗ ꯅꯨꯄꯥꯅ ꯍꯥꯏꯗꯕꯅꯦ ꯑꯗꯨꯗꯤ ꯀꯅꯥꯅ ꯅꯨꯄꯤꯅ ꯍꯥꯏꯅꯒꯦ
ꯄꯨꯡ ꯇꯔ ꯆꯞ ꯆꯥꯔꯦ
ꯆꯞ ꯆꯥꯔꯦ ꯍꯣꯏ ꯄꯨꯡ ꯇꯔꯥꯕꯨꯗꯤ
ꯑꯗꯨ ꯅꯪ ꯍꯌꯦꯡ ꯀꯩꯁꯪ ꯆꯠꯗꯣꯏꯔꯣ ꯆꯠꯂꯣꯏꯗ꯭ꯔꯣ
ꯑꯩꯗꯤ ꯆꯠꯂꯔꯣꯏ ꯍꯌꯦꯡꯗꯤ ꯕꯣꯜ ꯌꯦꯡꯗꯣꯏꯅꯦ ꯀꯩꯅꯣ
ꯑꯁ ꯅꯪ ꯏꯁꯣꯏꯔꯦꯍꯦ
ꯂꯥꯏ ꯕꯣꯜ ꯌꯦꯡꯗ꯭ꯔꯤꯉꯩ ꯃꯃꯥꯡꯗ ꯂꯥꯏ ꯈꯨꯔꯨꯝ ꯊꯣꯛꯑꯅꯤ ꯉꯥꯛꯄꯤꯌꯣ ꯍꯥꯏꯗꯅꯀꯣ
ꯑꯁ ꯅꯪ ꯅꯪ ꯅꯪꯁꯤ ꯌꯥꯝ ꯐꯥꯎꯋꯦꯕꯨ ꯅꯪ ꯀꯩ ꯍꯌꯦꯡ ꯃꯦꯁꯤꯒꯤ ꯌꯦꯡꯗꯣꯏꯔꯣ
ꯍꯣꯏ ꯍꯣꯏ ꯍꯣꯏ ꯄꯨꯡ ꯇꯔꯨꯛ ꯃꯈꯥꯏꯗ ꯂꯩꯗꯥꯏ
ꯑꯧ
ꯑꯗꯨ ꯌꯦꯡꯗꯣꯏꯕ
ꯌꯦꯡꯗꯁꯨ ꯌꯥꯏꯗ ꯑꯗꯨꯝ ꯀꯥꯔꯅꯤ ꯅꯪ ꯄ꯭ꯔꯥꯊꯅꯥ ꯇꯧꯕꯤꯔꯕꯗꯤ
ꯍꯣꯏ ꯑꯗꯨꯁꯨ ꯆꯨꯝꯃꯤꯅꯦ ꯑꯗꯨ ꯑꯣꯏꯔꯁꯨ ꯌꯦꯡꯅꯤꯡꯕ ꯍꯥꯏꯇꯥꯔꯦ ꯄ꯭ꯔꯣꯒ꯭ꯔꯦꯁꯇꯣ ꯀꯃꯥꯏꯅ ꯇꯧꯒꯦ ꯍꯥꯏꯕꯗꯣ ꯑꯩꯒꯤ ꯄ꯭ꯔꯊꯅꯥ ꯑꯟꯁꯔ ꯇꯧꯕꯤꯕ꯭ꯔꯥ ꯀꯥꯏꯅ ꯌꯦꯡꯅꯤꯡꯕ
ꯑꯗꯨꯗꯤ ꯅꯪ ꯆꯥꯁ ꯆꯥꯅꯤꯡꯗꯔꯦꯅꯦ ꯇꯧꯔꯤꯁꯦ
ꯆꯠꯄꯗꯤ ꯆꯠꯅꯤꯡꯉꯦꯗ ꯏꯚꯅꯤꯡꯗ ꯑꯃꯨꯛ ꯆꯠꯄ ꯌꯥꯏ ꯀꯩꯅꯣ
ꯏꯁ ꯊꯥꯖꯗꯦ ꯁꯤꯒꯨꯝꯕ ꯃꯤꯁꯦ ꯏꯚꯅꯤꯡ ꯍꯥꯏꯕ ꯃꯤꯁꯦ
ꯑꯩꯈꯣꯏ ꯂꯩꯀꯥꯏꯗ ꯂꯩꯅꯦ ꯀꯩꯅꯣ ꯆꯥꯔꯖꯇꯤ ꯑꯩꯅꯛꯑꯦ ꯂꯩꯀꯥꯏ ꯂꯩꯀꯥꯏꯗ ꯂꯩꯌꯦ ꯃꯤꯛꯁ ꯑꯣꯏꯕꯅꯤꯅ ꯀꯌꯥ ꯀꯥꯕ ꯅꯨꯡꯉꯥꯏꯇꯦ ꯑꯗꯨꯑꯣꯏꯔꯁꯨ
ꯅꯪꯁꯦ ꯍꯥꯥ ꯑꯍꯥ ꯍꯥ ꯍꯥ ꯃꯅꯤꯄꯨꯔ
ꯄꯨꯡ ꯅꯤꯄꯥꯟ ꯃꯥꯄꯜ ꯑꯗꯨꯋꯥꯏꯗ ꯍꯧꯒꯠꯂꯝꯅꯤ ꯅꯪꯀꯣ
ꯑꯁ ꯄꯨꯡ ꯃꯔꯤꯗꯅꯦ ꯍꯧꯒꯠꯂꯤꯁꯦ ꯍꯟꯗꯛ
ꯍꯥ ꯊꯥꯖꯒ꯭ꯔꯦ ꯑꯗꯨꯅ ꯍꯦꯟꯅ ꯊꯥꯖꯗ꯭ꯔꯦ
ꯅꯪ ꯈꯪꯗꯕ ꯈꯔ ꯂꯩꯕꯀꯣ
ꯑꯁ ꯈꯪꯉꯦꯗ ꯅꯨꯄꯥꯒꯤ ꯅꯨꯄ ꯅꯨꯄꯥꯒꯤ ꯁ꯭ꯇꯥꯏꯜꯗꯤ ꯂꯣꯏꯅ ꯈꯪꯉꯦꯗ
ꯑꯣ ꯈꯪꯉꯁꯨ ꯃꯥꯟꯅꯗꯕꯅꯤꯀꯣ
ꯑꯦ ꯃꯗꯗꯨꯁꯨ ꯉꯟꯇꯥ ꯍꯧꯒꯠꯄ ꯃꯤꯁꯨ ꯆꯥꯔꯖ ꯆꯥꯠꯇꯕ ꯌꯥꯎꯋꯦꯀꯣ
ꯌꯥꯎꯔꯝꯅꯤ
ꯎ ꯑꯗꯨꯝ ꯅꯨꯡꯗ ꯅꯪꯁꯨ ꯌꯥꯎꯕ꯭ꯔꯥ ꯈꯪꯗꯦ
ꯈꯪꯗꯗꯥꯔꯦ ꯑꯩꯁꯨ ꯅꯪ ꯅꯨꯡꯉꯥꯏꯒꯤꯕ꯭ꯔꯣ
ꯑꯁ ꯅꯨꯡꯉꯥꯏꯔꯦ ꯍꯥꯏꯇꯥꯔꯦꯅꯦ ꯑꯅꯥ ꯑꯌꯦꯛ ꯌꯥꯎꯗꯕꯅꯤꯅ ꯅꯨꯡꯉꯥꯏꯔꯤ ꯍꯥꯏꯇꯥꯔꯦ
ꯌꯥꯏꯅꯤ ꯅꯪ
ꯑꯅꯥꯕ ꯌꯥꯎꯔꯤ ꯅꯨꯡꯉꯥꯏꯇꯦ ꯍꯥꯏꯗꯕꯀꯣ
ꯍꯌꯦꯡ ꯋꯥꯀꯤꯡ ꯆꯠꯁꯦ ꯋꯥꯀꯤꯡ ꯑꯗꯨꯗꯤ
ꯑꯁ ꯋꯥꯀꯤꯡ ꯆꯠꯄꯒ ꯋꯥꯏꯗ
ꯑ ꯑꯗꯨꯗꯤ ꯀꯦꯞꯁꯤ ꯀꯦꯞꯁꯤꯗ ꯅꯠꯇ꯭ꯔꯣ
ꯍꯣꯏ ꯑꯗꯨ ꯑꯗꯨꯒꯨꯝꯕꯗꯨ ꯍꯥꯏꯌꯣꯅꯦ
ꯑꯁ ꯅꯪ ꯏꯍꯤ ꯕꯛꯀꯦꯠ ꯑꯃ ꯂꯧꯗꯤ ꯕꯛ ꯀꯦ ꯑꯃ ꯐ꯭ꯔꯤꯅꯦ ꯍꯥꯏꯗꯥꯏꯅꯦ ꯀꯦꯐ ꯁꯤꯒꯤ ꯅꯍꯥꯟ ꯑꯣꯐꯔ ꯂꯥꯛꯄꯗꯣ
ꯑꯗꯨꯗꯤ ꯂꯣꯏꯒꯔꯦꯅ ꯑꯣꯐꯔꯗꯨꯗꯤ ꯐꯪꯉꯔꯣꯏꯅꯦ
ꯑꯁ ꯏꯕꯥꯅꯤ ꯂꯥꯛꯑꯗꯤ ꯐꯪꯅꯤ ꯀꯩꯅꯣ
ꯑꯁ ꯀꯄꯜꯒꯤ ꯐ꯭ꯔꯤ ꯄꯤꯕ꯭ꯔꯥ ꯍꯥꯏꯁꯦ
ꯈꯪ ꯄꯤꯔꯝꯅꯤꯅ ꯅꯪ ꯂꯥꯛꯔꯗꯤ ꯅꯪꯗꯤ ꯍꯥꯏꯌꯦꯗꯅ
ꯑꯁ ꯈꯨꯔꯨꯝ ꯇꯥꯔꯦꯅꯦ ꯑꯗꯨꯅꯤ ꯄꯤꯕꯤꯌꯨ ꯍꯥꯏꯅ ꯕꯒꯦꯠ ꯑꯃ ꯐ꯭ꯔꯤ ꯈꯪꯁꯨ ꯈꯪꯅꯗꯦ ꯈꯪꯁꯨ ꯈꯪꯅꯗꯦ ꯀꯃꯥꯏꯅ ꯍꯥꯏꯗꯣꯏꯕ ꯑꯩꯈꯣꯏꯗꯤ
ꯕꯀꯥꯠ ꯑꯃ ꯂꯩꯎꯒꯥꯗꯣ
ꯑꯩꯁ ꯑꯃ ꯍꯥꯞꯀꯗ꯭ꯔꯅ ꯍꯥꯏꯗꯣꯏꯕ
ꯑ ꯍꯥꯞꯄꯤꯌꯣ ꯍꯥꯏꯌꯣ ꯍꯥꯞꯇꯣꯏꯅꯤꯅꯦ ꯀꯩꯅꯣ ꯑꯁ ꯅꯪ
ꯅꯨꯄꯤ ꯂꯩꯔꯝꯃꯗꯤ ꯐꯔꯛ ꯇꯥꯅꯤ ꯅꯨꯄꯥ ꯂꯩꯔꯗꯤ ꯈꯔ ꯐꯥꯗꯧꯕ
ꯎꯝ ꯅꯨꯄꯥ ꯈꯛꯇꯅꯤꯊꯛ ꯁꯨꯔꯁꯦ ꯑꯩ ꯀꯩ ꯒꯥꯔꯤꯗ ꯂꯥꯛꯑꯣ ꯍꯥꯏꯅꯣ
ꯈꯪꯗꯦ ꯑꯦꯂꯕꯦꯟ ꯄꯥꯁꯇ ꯂꯥꯛꯀꯦꯔ
ꯑꯂꯕꯦꯟ ꯄꯥꯁ
ꯑꯣ ꯑꯦꯂꯥꯕꯦꯟ ꯕꯥꯁ ꯍꯥꯏꯔꯣ
ꯑꯧ
ꯌꯥꯝꯃꯦ ꯏꯂꯚꯦꯟ ꯑꯩꯈꯣꯏ ꯑꯅꯤꯈꯛꯇꯕꯨ ꯏꯂꯚꯦꯟꯗꯤ
ꯐꯝꯅꯤꯡꯕ ꯃꯐꯝꯗ ꯐꯝꯅꯤꯡꯉꯅꯤ ꯀꯩꯅꯣ ꯃꯃꯥꯡꯗ ꯐꯝꯅꯤꯡꯉꯁꯨ ꯃꯌꯥꯏꯗ ꯐꯝꯅꯤꯡꯉꯁꯨ
ꯇꯨꯋꯦꯜ ꯕꯥꯁ ꯑꯣꯏꯅ ꯊꯧꯔꯛꯒꯦꯗ ꯀꯣ
ꯑꯁ ꯊꯤꯜꯂꯥꯒꯥꯔꯤ ꯑꯣꯏꯅ ꯄꯨꯔꯛꯎꯗ ꯅꯨꯡꯁꯤꯠ ꯐ꯭ꯔꯤꯗ ꯐꯪꯅꯕ
ꯊꯥꯎꯁꯨ ꯆꯥꯗꯦ ꯑꯗꯨ ꯍꯦꯟꯅ
ꯍꯣꯏ ꯏꯀꯣꯅꯣꯃꯤꯛ ꯏꯀꯣꯅꯣꯃꯤꯛ ꯃꯇꯝꯅꯦ ꯀꯩꯅꯣ ꯑꯗꯨꯅ ꯐꯔꯦ
ꯌꯥꯏ ꯌꯥꯏ
ꯄꯩꯁꯥ ꯄꯥꯝꯃꯨꯑꯕꯀꯣ
ꯎꯝ
ꯎꯝ ꯑꯗꯨꯅ ꯍꯦꯟꯅ ꯐꯥꯔꯦ
ꯑꯁ ꯅꯪ ꯅꯉꯣꯟꯗ ꯋꯥ ꯉꯥꯡꯕꯁꯦ ꯏꯁꯤꯡ ꯊꯛꯅꯤꯡꯉꯤꯅꯦ ꯏꯁꯤꯡ ꯑꯝꯇ ꯊꯛꯀꯦ ꯌꯥꯕ꯭ꯔꯣ
ꯑꯁ ꯌꯥꯏ ꯌꯥꯏ ꯌꯥꯏ ꯄꯥꯔꯃꯤꯁꯟ ꯂꯧꯒꯅꯨꯅꯦ ꯏꯀꯥꯏꯅꯦ ꯀꯩꯅꯣ
ꯑꯁ ꯊꯥꯛꯀꯤꯍꯦ ꯑꯃꯨꯛꯇꯪ ꯉꯥꯏꯕꯤꯌꯨ ꯁꯤꯀꯦꯟ ꯑꯍꯨꯝ ꯃꯔꯤ
ꯍꯣꯏ ꯍꯣꯏ ꯍꯣꯏ
ꯍꯥꯎꯏꯅꯦ ꯑꯥ
ꯀꯨꯝ꯭ꯔꯣ
ꯍꯥꯏꯗꯤ ꯀꯣꯀꯣꯅꯠꯀꯤ ꯃꯍꯤ ꯇꯥꯏꯞꯇ ꯀꯣ ꯁꯝꯃꯒ ꯆꯝꯂꯒ
ꯃꯍꯥꯎ ꯂꯩꯇ꯭ꯔꯁꯨ ꯍꯥꯎꯕꯅꯤ ꯏꯁꯤꯡꯗꯤ
ꯃꯍꯥꯎ ꯂꯩ ꯂꯩ
ꯀꯩ ꯃꯍꯥꯎ ꯂꯩꯔꯤꯕ
ꯏꯁꯤꯡ ꯃꯍꯥꯎꯅꯤ ꯀꯩꯅꯣ
ꯏꯁꯤꯡꯗꯤ ꯇꯦꯁ꯭ꯂꯦꯁ
ꯑ ꯏꯁꯤꯡꯒꯨꯝꯕ ꯐꯕ ꯏꯁꯤꯡꯒꯨꯝꯕ ꯀ꯭ꯂꯤꯟ ꯑꯣꯏꯕ ꯂꯩꯈꯤꯔꯣꯏ ꯇꯝꯄꯥꯛ ꯂꯝꯄꯥꯛ ꯋꯥꯔꯜꯗ ꯍꯥꯏꯕ ꯇꯥꯔꯦ
ꯅꯣꯏ ꯅꯪꯅ ꯂꯣꯏ ꯆꯨꯝꯃꯣ ꯉꯝꯁꯨ ꯉꯝꯃꯨꯀꯣ ꯑꯉꯥꯡꯅꯤꯅ ꯑꯉꯥꯡ ꯅꯪ ꯑꯉꯥꯡ ꯑꯣꯏꯔꯝꯅꯤ ꯑꯩꯉꯣꯟꯗꯒꯤ ꯀꯣ ꯑꯗꯨꯅ ꯅꯪ ꯉꯝꯁꯨ ꯉꯝ ꯉꯝꯃꯣ ꯅꯪ ꯉꯝꯁꯨ ꯉꯝꯃꯣ ꯆꯨꯝꯁꯨ ꯆꯨꯝꯃꯣ
ꯑꯉꯥꯡ ꯑꯣꯏ
ꯅꯪꯒꯤ ꯁꯛꯇꯣ ꯅꯪꯒꯤ ꯁꯛꯇꯣ
ꯎꯝ ꯑꯉꯥꯡ ꯃꯥꯜꯂꯦꯕ ꯑꯩꯉꯣꯟꯗꯒꯤ
ꯑꯩ ꯑꯩ ꯚꯗꯤꯑꯣ ꯚꯤꯗꯤꯑꯣ ꯀꯣꯜꯁꯨ ꯇꯧꯔꯛꯇꯗꯅ
ꯎꯋꯦ ꯎꯋꯦ ꯄ꯭ꯔꯣꯐꯥꯜꯗ ꯎꯋꯦ
ꯑꯗꯨꯗꯤꯗꯤ ꯀꯩꯅꯣ ꯀꯌꯥ ꯄꯣꯛꯀꯦ ꯍꯥꯏꯔꯣꯅꯦ ꯍꯥ
ꯍꯥꯏꯔꯣ
ꯅꯠꯇꯦꯍ ꯑꯩꯅꯤ ꯀ ꯇꯨꯊꯥꯎꯖꯟ ꯀꯌꯥ ꯄꯣꯛꯀꯦ ꯍꯥꯏꯕ
ꯑꯁ ꯑꯩꯗꯤ ꯅꯥꯏꯟꯇꯤꯟꯒꯤ ꯃꯤꯅꯤꯅꯦ
ꯑꯁ ꯅꯣꯏꯁꯦ ꯅꯨꯄꯤꯁꯤꯡꯁꯦ ꯑꯗꯨꯝ ꯐꯥꯒꯤ ꯐꯔꯥꯡ ꯑꯗꯨꯝ ꯇꯧꯋꯦ
ꯑꯁꯦꯡꯕꯅꯦ ꯑꯁ ꯑꯩꯗꯤ ꯁꯦꯟꯆꯨꯔꯤ ꯑꯃꯒꯤ ꯃꯤꯅꯦ ꯅꯥꯟꯏꯟꯇꯤ ꯅꯥꯏꯟ
ꯌꯨꯝ ꯄꯥꯜꯂꯕꫭ
ꯄꯥꯟꯗꫭꯔꯦ ꯍꯣꯏ
ꯕꯨꯀꯤꯡꯗ ꯕꯨꯀꯤꯡꯗ
ꯑꯗꯨꯒꯤꯅꯦ ꯑꯩ ꯅꯨꯄꯤ ꯇꯥꯖꯗ꯭ꯔꯤꯁꯦ
ꯕꯨꯛꯀꯤꯡꯗꯤ ꯂꯣꯏ ꯇꯧꯅꯕꯅꯤꯗ ꯅꯪꯁꯨ ꯇꯧꯗ꯭ꯔꯣ ꯍꯥꯏꯁꯦ
ꯑꯁ ꯑꯩ ꯑꯗꯨꯃꯥꯏꯅ ꯇꯧꯕ ꯃꯤ ꯅꯠꯇꯦ
ꯎꯝ ꯆꯍꯤ ꯇꯔꯥ ꯇꯔꯨꯛ ꯇꯔꯥꯃꯔꯤ ꯇꯔꯥꯃꯉꯥ ꯑꯗꯨꯋꯥꯏꯗꯤ ꯍꯧꯔꯝꯃꯅꯤꯗ ꯍꯥꯏꯔꯝꯃꯤ ꯏꯉꯣꯟꯗꯒ ꯅꯪ
ꯌꯥꯝ ꯅꯠꯇꯦꯍꯦ ꯀꯔꯤꯅꯣ ꯅꯪꯁꯨ
ꯄꯨꯔꯥ ꯖꯤꯟꯇꯟꯃꯦꯟ ꯅꫭ ꯍꯥꯏꯖꯦ
ꯄꯤꯊꯕ ꯑꯦ ꯄꯤꯊꯕ ꯄ꯭ꯔꯤꯊꯤꯕꯤ ꯍꯥꯏꯔꯒꯣꯏꯗ ꯅꯣꯏ ꯅꯣꯏꯁꯨ ꯅꯪꯁꯨ ꯑꯩꯉꯣꯟꯗ ꯊꯥꯖꯥꯗꯔꯦ ꯑꯩꯁꯨ ꯅꯣꯡꯃꯅ ꯊꯥꯖꯥꯗꯔꯦ
ꯊꯥꯖꯟꯅꯗ꯭ꯔꯗꯤ ꯀꯃꯥꯏ ꯐꯥꯎꯅꯗꯣꯏꯕ ꯀꯃꯥꯏ ꯋꯥꯔꯤ ꯁꯥꯟꯅꯗꯣꯏꯕ ꯊꯖꯅꯕ ꯍꯥꯏꯌꯨꯅꯦ ꯈꯔ ꯈꯔ ꯆꯨꯝꯕꯁꯨ ꯉꯥꯡꯉꯣ